ꯍꯜꯂꯣ ꯇꯥꯏꯌꯦ ꯇꯥꯏꯌꯦ
ꯑꯩ ꯉꯥꯛꯈꯣ ꯉꯥꯛꯈꯣ ꯑꯩꯒꯤ ꯑꯄꯤꯤꯁ ꯍꯥꯞꯄ ꯃꯥꯜꯂꯦ ꯄꯤꯁꯟꯒꯠꯂꯦ ꯑꯩ ꯍꯧꯖꯤꯛꯀꯤꯗꯣ ꯏꯌꯥꯔ ꯏꯌꯥꯔꯄꯤꯤꯁ ꯍꯥꯞꯄꯅꯦꯕ ꯄꯤꯛꯅ ꯇꯥꯕ꯭ꯔꯥ
ꯄꯦꯡꯅ ꯇꯥꯗꯦ ꯆꯞ ꯃꯥꯟꯅꯩ
ꯑꯇꯪ ꯍꯥꯞꯄ ꯌꯦꯡꯒꯦ ꯑꯄꯤꯤꯁ ꯍꯥꯞꯄꯒ ꯑꯣ ꯄꯥꯏꯔꯣ ꯌꯥꯔꯅꯤ ꯄꯥꯏꯗꯁꯨ ꯌꯥꯅꯤ ꯀꯩꯗꯧ ꯃꯤꯅ ꯅꯣꯡꯁꯨ ꯆꯨꯊꯔꯛꯏꯅꯦ
ꯆꯨꯗꯔꯛꯑꯦ ꯆꯨꯗꯔꯛꯑꯦ ꯅꯣꯡ ꯆꯨꯊꯔꯛꯑꯦ ꯉꯉꯥꯡ ꯏꯉꯦꯅꯤꯅ ꯌꯥꯗꯕꯅꯤꯅꯦ ꯅꯣꯡꯁꯦ
ꯄꯦꯄꯥ ꯄꯦꯄꯥ ꯑꯩꯗꯤ ꯊꯕꯛ ꯆꯠꯊꯣꯛꯀꯦꯒ ꯁꯨꯝ ꯈꯜꯂꯤꯉꯩꯁꯤꯗ ꯅꯣꯡꯃ
ꯎꯝ ꯑꯩꯁꯨ ꯆꯠꯣꯏꯅꯤ ꯀꯩꯅꯣ ꯐꯣꯇꯣ ꯑꯝꯇ ꯆꯥꯝꯃꯨꯒꯦ ꯇꯧꯕꯅꯤꯅ
ꯐꯣꯇꯣ ꯑꯩꯁꯨ ꯄꯥꯁꯄꯣꯠꯇꯣ ꯄꯥꯁꯄꯣꯔꯠꯁꯨ ꯂꯩꯇ꯭ꯔꯦ ꯐꯣꯇꯣ ꯆꯥꯡꯗꯅꯤ ꯑꯗꯩꯗꯤ
ꯑꯩꯡꯁꯦ ꯁꯨꯃꯥꯏꯅ ꯅꯣꯡ ꯆꯨꯔꯕ ꯑꯩ ꯄꯩꯈꯥ ꯈ ꯊꯥ ꯆꯠꯇꯣꯏ ꯃꯥꯥꯟꯗꯦ ꯏꯁꯇꯟ ꯑꯃ ꯌꯥꯎꯏꯤ ꯅꯠꯀꯤꯅꯦ
ꯑꯣ ꯑꯣ ꯃꯦꯠꯇꯦ ꯍꯌꯦꯡ ꯁꯦꯟꯗꯅꯀꯥꯏ ꯇꯥꯏꯕ
ꯕꯤꯁꯋꯅꯥꯊ
ꯦꯟꯗꯤꯁꯤ ꯑꯣꯐꯤꯁ ꯃꯅꯥꯥꯛꯇ
ꯍꯣꯏ ꯑꯌꯨꯛ ꯀꯟꯅ ꯆꯠꯈꯤꯗꯣꯏ
ꯅꯪꯅ ꯅꯍꯥꯟ ꯅꯣꯏ ꯆꯦ ꯄꯟꯆꯥꯗꯒꯤ ꯂꯧꯕ ꯐꯅꯦꯛ ꯑꯩꯑꯩꯅ꯫ ꯑꯩꯉꯣꯟꯗ ꯄꯤꯔꯛꯄ ꯐꯅꯦꯛꯇꯣ ꯑꯗꯨꯗꯣ ꯀꯩꯅꯣ ꯇꯧꯕ꯭ꯔꯣ꯫ ꯇꯥꯏꯈ꯭ꯔꯕꯣ꯫
ꯈ꯭ꯔꯦ ꯇꯥꯏꯈ꯭ꯔꯦ ꯁꯦꯠꯄ ꯁꯦꯠꯄ ꯑꯗꯨꯝ ꯅꯨꯡꯉꯥꯏꯕ ꯃꯥꯂꯦ꯫
ꯂꯧꯗ꯭ꯔꯤꯕꯣ꯫
ꯂꯧꯔꯦ ꯑꯩ ꯁꯦꯠꯂꯒ ꯌꯦꯡꯉꯦ꯫
ꯈꯥꯎ ꯇꯥꯏꯕ꯭ꯔꯣ ꯀꯃꯥꯏꯅ ꯇꯧꯒꯦ꯫
ꯈꯥꯎꯑꯣꯏ ꯇꯥꯏꯔꯦ ꯍꯥꯏꯗꯤ ꯁꯦꯠꯄ ꯀꯥꯟꯗ ꯃꯄꯥꯟꯗ ꯐꯟꯗꯣꯛꯄꯗꯣ꯫ ꯑꯗꯨꯗꯣ ꯁꯦꯞ ꯏꯆꯥ ꯆꯥꯗꯕꯩ ꯇꯥꯏꯞ ꯇꯧꯕ꯫
ꯈꯥꯎ ꯇꯥꯏ ꯁꯦꯠꯄ ꯌꯥꯕ꯭ꯔꯕ ꯑꯗꯨꯝ ꯐꯖꯅ꯫
ꯌꯥꯏꯌꯦ ꯑꯗꯣ ꯃꯤ ꯈꯤꯇꯪ ꯅꯣꯏꯇꯛ ꯇꯧꯕꯗꯤ ꯌꯥꯔꯣꯏ ꯑꯃꯨꯛ꯫
ꯑꯣ ꯃꯥꯅ ꯁꯨꯃꯥꯏꯅ ꯍꯥꯏꯔꯛꯄ ꯑꯩꯅ ꯈꯥꯎ ꯇꯥꯔꯒ꯫ ꯇꯧꯒꯗꯕꯅꯦꯅ ꯇꯧꯋꯦꯅ ꯍꯥꯏꯕꯗꯨꯗ꯫ ꯑꯦ ꯑꯗꯨꯗꯤ ꯈꯥꯎ ꯇꯥꯏꯗꯕꯒꯤꯅꯤ ꯑꯗꯨ ꯌꯥꯒꯗ꯭ꯔꯅꯦ ꯌꯦꯡꯉꯨ ꯌꯦꯡꯉꯨ ꯃꯔꯥꯛꯇꯣ ꯁꯥꯡꯕ ꯅꯣꯏꯅ ꯀꯩꯅꯣ ꯇꯧꯔꯒꯗꯤꯅ ꯍꯥꯏꯔꯛꯄ꯫ ꯑꯗꯣ ꯃꯥꯗꯤ ꯑꯗꯨꯏ ꯄꯣꯠꯇꯣ ꯌꯥꯝ꯫ ꯃꯣꯏꯗꯤ ꯑꯗꯨꯏ ꯐꯅꯦꯛꯁꯦ ꯌꯥꯝ ꯀꯥꯟꯅꯕꯖꯥꯠꯅꯦꯕ ꯃꯥ ꯁꯥꯔꯤꯁꯦ꯫ ꯃꯥꯏ ꯕꯤꯖꯤꯅꯦꯁ ꯐꯖꯅ ꯇꯧ ꯌꯥꯏꯑꯦꯕ ꯃꯥꯏꯗꯨꯗꯤ ꯃꯥꯅ ꯅꯍꯥꯟ ꯑꯩꯉꯣꯟꯗ ꯍꯥꯏꯐꯦꯠ ꯍꯥꯏꯕꯋꯅꯤ꯫ ꯀꯣꯟ ꯑꯩꯈꯣꯏꯒꯤ꯫ ꯀꯣꯟꯗꯣ ꯀꯣꯟ ꯀꯣꯟꯗꯣ ꯈꯪꯈꯤꯗꯅ ꯐꯤꯁꯥ꯫
ꯑꯆꯧꯕꯗꯨꯔꯣ ꯀꯣꯟ ꯃꯆꯥꯗꯨꯔꯣ꯫
ꯈꯨꯗꯩ ꯀꯔꯤ ꯀꯔꯥ ꯁꯥꯕꯗꯣ꯫
ꯍꯜꯂꯣ ꯀꯣꯟ ꯃꯆꯥꯗꯣꯔꯕ꯫
ꯀꯣꯟ ꯃꯆꯥꯗꯣ ꯌꯥꯝ ꯀꯟꯅ ꯆꯥꯎꯗꯕꯤ ꯃꯥ ꯌꯥꯝ ꯀꯟꯅ ꯆꯥꯎꯗꯦꯕ ꯑꯗꯨꯗ꯫ ꯍꯧꯔꯒ꯫ ꯀꯩꯅꯣ ꯇꯧꯔꯒ ꯁꯥꯕꯅꯤꯗ ꯃꯣꯏꯗꯤ ꯀꯩꯅꯣꯁꯦ ꯑꯩꯈꯣꯏꯒꯤ ꯇ꯭ꯔꯥꯏꯞꯀꯤꯁꯦ ꯍꯥꯏ꯫ ꯑꯩꯈꯣꯏ ꯆꯤꯡ ꯃꯤ ꯍꯥꯏꯇꯥꯔꯦꯀꯣ꯫ ꯃꯣꯏꯁꯦ ꯍꯦꯛꯇ ꯃꯥꯅ ꯍꯥꯏꯕꯕꯨꯅ ꯍꯦꯛꯇ ꯑꯩꯈꯣꯏꯒꯤ꯫ ꯑꯣꯗꯔꯁꯤꯅ ꯈꯪꯉꯝꯗꯦꯃꯤ ꯃꯣꯏꯗꯤ ꯈ꯭ꯔꯤꯁꯃꯥꯁꯀꯨꯝꯕ꯫ ꯃꯣꯏꯒꯤ ꯒꯥꯡ ꯉꯥꯏ ꯈ꯭ꯔꯤꯁꯃꯥꯁ ꯑꯗꯒꯤꯗꯤ ꯀꯩ ꯀꯩ ꯃꯣꯏꯒꯤ꯫ ꯃꯇꯝ ꯂꯩꯗꯅꯀꯣ ꯆꯤꯡꯒꯤ ꯑꯗꯨ ꯃꯇꯝꯁꯤꯗꯅꯦ ꯐꯅꯦꯛꯁꯦ꯫ ꯑꯣꯗꯔꯖꯤꯅꯅꯦ꯫
ꯑꯗꯣ ꯃꯥ ꯄꯨꯡꯒ꯭ꯔꯤ ꯍꯛꯄꯒꯨꯝꯕ ꯇꯧꯕ ꯌꯥꯎꯋꯦ ꯍꯥꯏꯕ꯭ꯔꯣ꯫
ꯄꯨꯡꯒ꯭ꯔꯤ ꯍꯥꯠꯄꯁꯦ ꯃꯣꯏꯅꯅꯦ ꯃꯥꯅ ꯍꯥꯠꯅꯤꯡꯉꯦ ꯍꯥꯠꯄ ꯌꯥꯗꯦ ꯍꯥꯏꯕ꯫ ꯃꯣꯏꯅꯅꯦ ꯑꯦ ꯁꯤ ꯃꯥꯅ ꯍꯥꯏꯁꯦ ꯁꯤ꯫ ꯁꯤꯡꯅ ꯂꯂꯣꯟꯕꯤꯁꯤꯅꯅꯦ ꯃꯥꯒꯤ ꯈꯨꯠꯊꯥꯡꯗ ꯃꯥꯅ ꯃꯥꯅ ꯄꯤꯊꯈ꯭ꯔꯒ ꯃꯥꯗꯤ ꯆꯨꯝꯅꯒꯤ ꯑꯁꯥꯃꯟꯗꯅꯦꯕ ꯂꯧꯔꯤꯁꯦ꯫ ꯃꯣꯏ ꯂꯂꯣꯟꯕꯤ ꯑꯃꯗ ꯂꯂꯣꯟꯕꯤ ꯅꯠꯇꯦ ꯃꯣꯏ ꯐꯤ ꯀꯔꯕꯥꯔ ꯇꯧꯕꯤꯗ ꯃꯥꯅ ꯄꯨꯂꯞ ꯄꯤꯔꯅꯤꯗꯅ꯫ ꯒꯋꯥꯗ ꯄꯨꯂꯞ ꯇꯧꯔ ꯄꯤꯔꯅꯤ ꯑꯗꯨꯒ ꯃꯣꯏꯅ꯫ ꯑꯃꯨꯛ ꯂꯂꯣꯟꯕꯤꯗ ꯊꯥꯗꯗꯣꯏꯅꯦꯕ ꯐꯤ ꯀꯔꯕꯥꯔ ꯇꯧꯔꯤ ꯃꯤꯁꯤꯅ ꯑꯗ ꯐꯤ ꯀꯔꯕꯥꯔ ꯇꯧꯔꯤꯕ ꯃꯤꯁꯤꯅ꯫ ꯍꯥꯏꯔꯛꯀꯅꯤ ꯍꯥꯏꯕ ꯑꯦ꯫ ꯁꯤꯡꯈꯩ ꯁꯤ ꯐꯅꯦꯛꯀꯤ ꯗꯤꯖꯥꯏꯟꯗ ꯁꯥꯕꯤꯔꯣ ꯁꯤꯈꯩ ꯁꯥꯕꯤꯔꯣ ꯁꯤ ꯍꯥꯞꯄꯤꯔꯣ ꯁꯤ ꯄꯨꯡꯒꯔꯤ ꯍꯥꯞ꯫ ꯍꯥꯞꯄꯣ ꯍꯥꯞꯀꯅꯨ ꯍꯥꯏꯕꯁꯦ ꯃꯣꯏꯒꯤ ꯑꯄꯥꯝꯕ ꯀꯂꯔ꯫ ꯃꯣꯏꯒꯤ ꯑꯄꯥꯝꯕ ꯗꯤꯖꯥꯏꯟ ꯃꯣꯏꯒꯤ ꯐꯅꯦꯛ ꯑꯥ꯫ ꯀꯕꯨꯏꯅ ꯁꯦꯠꯄ ꯑꯣꯏꯔꯣ ꯇꯥꯡꯈꯨꯜꯅ ꯁꯦꯠꯄ ꯑꯣꯏꯔꯣ ꯁꯦꯝꯄꯜ ꯑꯃ ꯄꯤꯔꯛꯅꯤ ꯍꯥꯏꯌꯦꯕ꯫ ꯁꯤꯒꯤ ꯏꯁꯇꯥꯏꯜ ꯑꯃ ꯁꯥꯕꯤꯔꯣ ꯁꯤꯈꯩꯗ ꯐꯅꯦꯛ ꯑꯁꯨꯛ ꯁꯥꯕꯤꯔꯣ ꯍꯥꯏꯗꯅ ꯑꯗꯁꯕꯤ ꯁꯥ꯫ ꯁꯤꯗꯩ ꯁꯤꯗ ꯂꯪꯗꯤ ꯀꯃꯥꯏꯅ ꯇꯧꯋꯦ ꯂꯪꯗꯤ ꯍꯧꯖꯤꯛꯀꯤ ꯃꯣꯏꯗꯤ ꯈꯪꯅ ꯆꯥꯟꯅꯕ ꯃꯇꯨꯡ ꯏꯟꯅ꯫ ꯄꯨꯊꯣꯛꯐꯝꯗꯤ ꯁꯥꯔꯤꯕ ꯃꯤꯗꯨꯅ ꯄꯨꯊꯣꯛꯐꯝꯗꯤ ꯊꯣꯛꯏ ꯑꯗꯨ ꯑꯣꯏꯔꯒꯁꯨ ꯃꯥꯅ ꯄꯩꯁꯥꯗꯣ ꯂꯩ꯫ ꯇꯕꯅꯤꯅ ꯑꯗꯨꯃꯥꯏꯅ ꯃꯣꯏ ꯄꯨꯊꯣꯛꯍꯜꯂꯒ ꯑꯁꯥꯃꯟꯗ ꯂꯧꯔꯦꯗꯅ ꯐꯅꯦꯛꯁꯦ ꯑꯃꯨꯛꯃꯨꯛ꯫ ꯍꯧꯕꯗ ꯍꯨꯝꯗ꯭ꯔꯥ ꯃꯔꯤꯐꯨ ꯍꯨꯝꯐꯨ ꯁꯨꯃꯥꯏꯅ ꯍꯧꯔꯦꯗꯅ ꯑꯗꯨꯒ꯫ ꯁꯥꯕꯁꯦ ꯐꯖꯅ ꯁꯥꯔꯒꯅꯦ ꯀꯥꯟꯗꯦꯝ ꯌꯥꯝ ꯀꯥꯟꯅꯩ ꯍꯥꯏꯕ ꯃꯥꯅ ꯑꯗꯨꯒ
ꯇꯣꯡꯉꯤ ꯍꯥꯏꯒꯦ
ꯇꯣꯡꯕꯁꯦ ꯃꯥꯥꯏ ꯑꯁꯥꯝꯕꯟꯗꯤ ꯃꯣꯏꯒꯤꯗꯤ ꯂꯦꯕꯔ ꯆꯥꯔꯖ ꯍꯅ ꯃꯣꯏꯒꯤꯗꯤ ꯊꯕꯛ ꯁꯨꯕ ꯃꯤꯒꯤꯗꯤ ꯃꯣꯏꯅ ꯍꯦꯟꯅ ꯂꯧꯕꯁꯨ ꯌꯥꯗꯦ ꯍꯥꯏꯕ ꯍꯦꯟꯅ ꯂꯧꯕꯁꯨ ꯌꯥꯗꯦ ꯇꯥꯅ ꯄꯤꯕꯁꯨ ꯌꯥꯗꯦ ꯃꯣꯏ ꯁꯤꯡꯉꯩ ꯐꯅꯦꯛ ꯁꯥꯕ ꯑꯗꯨꯗ ꯁꯨꯝꯕ ꯁꯅꯦꯛ ꯁꯥꯕꯗꯨꯅ ꯑꯁꯨꯛ ꯂꯧꯅꯩ ꯑꯗꯒꯤꯗꯤ ꯃꯄꯥꯟꯅꯕꯤ ꯁꯥꯕꯕꯁꯤꯅ ꯑꯁꯨꯛ ꯂꯧꯏꯤ ꯃꯄꯗꯩꯗꯨ ꯁꯨꯛ ꯈꯨꯗꯩ ꯆꯕꯅ ꯑꯨꯛ ꯂꯧꯋꯤ ꯍꯥꯏꯕ ꯑꯃ ꯃꯣꯏꯒꯤ ꯍꯤꯡꯁꯥꯡ ꯑꯃ ꯂꯩ ꯃꯥꯜꯂꯦꯕ ꯔꯦꯠꯁꯦ ꯑꯗꯨꯒ ꯔꯦꯠꯁꯦ ꯑꯗꯨꯃꯥꯏꯅ ꯂꯩꯕꯗ ꯃꯣꯏ ꯑꯗꯨꯒꯤꯗꯤ ꯑꯗꯨꯝ ꯄꯤꯊꯣꯔꯂꯛꯅꯤ ꯑꯗꯨ ꯑꯗꯨꯅ ꯃꯣꯏꯗ ꯐꯅꯦꯛꯁꯦ ꯃꯣꯏꯅ ꯄꯨꯂꯞ ꯄꯤꯊꯣꯛꯈꯤꯕ ꯃꯇꯝꯗ ꯃꯣꯏꯅ ꯌꯣꯟꯕ ꯅꯠꯇꯕꯅꯤꯅ ꯉꯥꯏ ꯗꯒꯤ ꯃꯣꯏꯅ ꯂꯂꯣꯟꯕꯤꯅ ꯁꯤꯠꯀꯦꯔ ꯁꯤꯠ ꯂꯣꯏꯒꯦꯔꯥ ꯃꯥ ꯑꯗꯨ ꯀꯔꯤꯝ ꯎꯗ꯭ꯔꯦꯗꯅ ꯃꯥꯏꯗꯤ ꯁꯥ ꯑꯥ ꯍꯣꯏ ꯁꯥꯒꯝ ꯊꯣꯛꯄ ꯁꯥ ꯒꯅꯤ ꯅꯤꯐꯨ ꯁꯥꯔꯦ ꯅꯤꯐꯨꯗꯨꯒꯤ ꯁꯥꯃꯟ ꯄꯤꯈ꯭ꯔꯅꯤꯗꯅ ꯂꯣꯏꯔꯦꯗꯅ ꯑꯗꯨꯅ ꯂꯣꯟꯕꯤꯅ ꯇꯧꯔꯤꯁꯤꯅ ꯃꯣꯏꯅ ꯕꯤꯖꯤꯅꯦꯁꯅꯤꯅ ꯂꯨꯄꯥ ꯌꯥꯡꯈꯩ ꯈꯔ ꯅꯞꯅꯕ ꯍꯨꯝꯐꯨ ꯈꯔ ꯅꯞꯅꯕ ꯃꯣꯏ ꯃꯣꯏ ꯐꯖꯕ ꯊꯥꯛꯇ ꯐꯦꯁꯇꯤ ꯇꯧꯖꯈꯤꯗꯨꯣꯏꯅꯦ ꯐꯦꯁꯇꯤꯚꯦꯜ ꯃꯇꯝꯗꯅ ꯇꯥꯡꯅ ꯌꯣꯟꯒꯦ ꯃꯣꯏ ꯈꯨꯁꯤ ꯑꯗꯨꯕꯨ ꯃꯣꯏꯅ ꯃꯥꯅ ꯍꯥꯏꯅ ꯑꯗꯨꯕꯨ ꯂꯂꯣꯟꯕꯤꯅꯗꯤ ꯂꯨꯄꯥ ꯇꯔꯥꯗꯁꯨ ꯅꯞꯄꯒ ꯍꯦꯟꯅ ꯂꯨꯄꯥ ꯇꯅꯥꯥ ꯇꯣꯡꯗꯅꯗꯤ ꯐꯅꯦꯛ ꯁꯨꯡꯂꯣ ꯌꯣꯜꯂꯛꯑꯣꯏ ꯍꯥꯏꯕ ꯃꯥ ꯑꯩꯁꯦ ꯂꯂꯣꯟꯕꯤ ꯑꯃꯠꯇꯅ ꯃꯥꯅ ꯂꯧꯔꯤꯕ ꯃꯃꯜꯗꯒꯤ ꯂꯨꯄꯥ ꯇꯔꯥ ꯍꯥꯞꯇꯅ ꯐꯅꯛꯇꯤ ꯁꯨꯡꯇꯥ ꯊꯥꯗꯣꯔꯛꯏꯈꯤꯅꯦꯕ ꯃꯣꯏꯗꯤ ꯑꯗꯨꯝ ꯇꯣꯡꯅꯕ ꯐꯅꯦꯛ ꯀꯨꯟꯊ꯭ꯔꯥ ꯂꯧꯔꯒꯗꯤ ꯂꯨꯄꯥ ꯇꯔꯥ ꯑꯣꯏꯗꯣꯏ ꯂꯨꯄꯥ ꯆꯍꯨꯝ ꯅꯠꯇ꯭ꯔꯥ ꯀꯥꯟꯅꯗꯣꯏꯁꯦ
ꯎꯝ
ꯃꯥꯅ ꯐꯤ ꯁꯥꯕꯤ ꯀꯩꯅꯣꯗꯒꯤ ꯐꯅꯦꯛ ꯀꯨꯟꯊ꯭ꯔꯥ ꯁ ꯂꯧꯔꯒ ꯌꯣꯟꯕ ꯃꯇꯝꯁꯤꯗ ꯆꯍꯨꯝ ꯆꯍꯨꯝꯗ ꯊꯥꯕ ꯃꯇꯝꯗ ꯂꯧ ꯍꯧꯔꯦ ꯆꯍꯨꯝ ꯇꯔꯥꯗꯪ ꯇꯔꯥꯗꯪ ꯍꯧ ꯍꯣꯡꯒꯠꯂ ꯇꯧꯕ ꯃꯇꯝꯗ ꯐꯇ꯭ꯔꯦꯠ ꯀꯨꯟꯊ꯭ꯔꯥꯒꯤꯗꯤ ꯂꯨꯄꯥ ꯆꯍꯨꯝ ꯇꯣꯡꯗ꯭ꯔꯥ ꯑꯗꯨꯒꯤ ꯍꯤꯡꯁꯥꯞꯇ ꯃꯣꯏꯗꯤ ꯂꯨꯄꯥ ꯇꯔꯥꯃꯨꯛ ꯇꯣꯡꯈꯠꯇ꯭ꯔꯗꯤ ꯐꯅꯦꯛꯁ ꯁꯨꯡ ꯌꯣꯜꯂꯣꯏ ꯌꯥꯕ ꯃꯔꯝꯗꯤ ꯃꯣꯏ ꯃꯥꯡꯗꯣꯏꯅꯤꯅ ꯑꯗꯨꯃꯥꯏꯅ ꯃꯥꯗꯤ ꯕꯤꯖꯤꯅꯦꯁ ꯐꯖꯅ ꯇꯧꯋꯦ ꯃꯥꯏ ꯑꯃ ꯐꯤ ꯁꯥꯕꯁꯦ ꯉꯝꯃꯉꯣꯏꯗꯒꯤꯦꯇ ꯅꯥꯔꯦ ꯑꯩ ꯁꯨꯡ
ꯑꯗꯣ ꯃꯥꯁꯦ ꯄꯨꯟꯅ ꯐꯅꯦꯛ ꯍꯨꯝꯗ꯭ꯔꯥ ꯑꯗꯣ ꯑꯃꯨꯛ ꯁꯥꯕꯗꯣ ꯍꯨꯝꯗ꯭ꯔꯥ ꯁꯥꯔꯦ ꯈꯜꯂꯁꯦꯕ ꯔꯥꯎꯟ ꯑꯃ ꯀꯣꯟꯕꯗ
ꯑꯥ
ꯔꯔꯥꯎꯟ ꯑꯃꯨꯛ ꯀꯣꯟꯕꯗ꯭ꯔꯕ ꯃꯥꯅ ꯍꯨꯝꯗ꯭ꯔꯥ ꯍꯥꯏꯁꯦ
ꯔꯥꯎꯟ ꯑꯃ ꯀꯣꯏ ꯍꯥꯏ ꯍꯥꯏꯁꯦ ꯃꯣꯏꯒꯤ ꯐꯤ ꯍꯧꯕꯗꯣ ꯂꯪ ꯍꯧꯕꯒꯤ ꯃꯇꯝꯗꯣ ꯑꯗꯨꯗꯨꯗ ꯐꯅꯦꯛ ꯀꯤ ꯍꯤꯡꯁꯥꯞ ꯑꯃ ꯂꯩꯅꯦꯕ ꯐꯅꯦꯛ ꯑꯁꯨꯛꯅ ꯂꯪ ꯀꯦꯖꯤ ꯑꯁꯨꯛ ꯆꯪꯕ ꯍꯥꯏꯅ ꯍꯤꯡꯁꯥꯞ ꯑꯃꯗꯤꯝ ꯃꯣꯏꯒꯤ ꯐ ꯁꯥꯕꯤꯒꯤ ꯂꯩꯗꯅ ꯑꯗꯨꯃꯥꯏꯅ ꯂꯩꯔꯒ ꯪꯗ ꯂꯧꯔꯒ ꯁꯥꯔꯅꯤ ꯑꯗꯨꯒꯣꯡꯃꯗ ꯑꯩꯅ ꯐꯅꯦꯛ ꯀꯌꯥ ꯁꯥꯕ ꯉꯝꯒꯦ ꯍꯥꯏ ꯗ ꯃꯥꯦ ꯐꯅꯦꯛꯁꯦ ꯐꯝꯃꯕꯗ ꯄꯨꯡ ꯐꯅꯦꯛ ꯑꯍꯨꯝ ꯃꯔꯥꯛ ꯐꯅꯦꯛ ꯃꯄꯨꯝ ꯑꯅꯤ ꯑꯅꯤꯗꯤ ꯐꯖꯅ ꯐꯝꯃꯗ ꯑꯅꯤ ꯃꯈꯥꯏ ꯑꯅꯤ ꯍꯥꯞ ꯑꯍꯨꯝ ꯃꯌꯥꯗꯤ ꯁꯥꯕ ꯐꯕ ꯉꯝꯃꯤꯌꯦ ꯑꯗꯨꯗꯤ ꯌꯥꯝ ꯆꯥꯊꯥꯗ꯭ꯔꯣ
ꯎꯝ
ꯑꯗꯨꯒ ꯑꯩꯈꯣꯏꯒꯤ ꯃꯣꯏꯗꯤ ꯍꯥꯏꯗꯤ ꯍꯧꯖꯤꯛꯀꯤ ꯍꯥꯏꯔꯤꯕ ꯑꯩꯈꯣꯏꯒꯤ ꯆꯤꯡꯒꯤ ꯐꯅꯦꯛ ꯍꯥꯏꯒꯗ꯭ꯔꯥ ꯑꯗꯨꯝꯕꯒꯤ ꯃꯑꯣꯡꯗꯅꯤꯀꯣ ꯑꯗ ꯑꯩꯈꯣꯏ ꯃꯩꯇꯩꯒꯤ ꯃꯄꯥꯟ ꯅꯥꯏꯕꯤ ꯃꯄꯥꯟꯗ ꯍꯠꯄꯤꯗꯣꯨꯡ ꯀꯔꯤꯅꯣ ꯍꯥꯞꯄꯤꯗꯣ ꯐꯅꯦꯛꯛꯇ ꯄꯥꯟꯅꯕꯗ ꯀꯔꯤ ꯀꯧꯒꯦ ꯃꯣꯏꯨꯔꯥꯡ ꯐꯖꯤꯟ
ꯎꯝ
ꯃꯣꯏꯔꯥꯡ ꯐꯤꯖꯤꯟ ꯍꯥꯠꯄꯒꯨꯝꯕꯗꯗꯤ ꯌꯥꯝꯨꯏ ꯆꯪꯉꯦ ꯍꯥꯏꯌꯦꯕ ꯑꯗꯨ ꯁꯥꯗꯩ ꯆꯛꯄꯨꯗꯤ ꯑ ꯐꯅꯦꯛ ꯃꯄꯨꯝ ꯑꯃ ꯁꯥꯕ ꯃꯇꯝꯗ ꯅꯨꯃꯤꯠ ꯅꯤꯅꯤ ꯍ ꯍꯨꯝꯅꯤꯃꯨ ꯆꯪꯉꯛꯑꯦ ꯑꯩꯅ ꯅꯨꯃꯤꯠꯨꯝ ꯃꯤꯗꯨꯗ ꯐꯅꯦꯛ ꯃꯔꯤ ꯃꯉꯥ ꯀꯛꯧꯕꯅ ꯐꯩ ꯍꯥꯏꯕ ꯃꯥꯥꯏꯁꯦ ꯇꯣꯛ ꯇꯣꯛ ꯇꯣꯛ ꯇꯣꯛ ꯁꯥꯥꯡꯉꯒ ꯑꯗꯨꯒ ꯄꯩꯁꯥꯁꯨ ꯁꯠ ꯁꯠ ꯁꯠ ꯐꯪꯕ ꯑꯗꯨꯒ ꯁꯤꯠꯄꯁꯨ ꯑꯗꯨꯝ ꯁꯤꯠꯈꯤꯕ ꯑꯗꯩꯗꯤ ꯑꯗꯨꯒꯤ ꯍꯧꯖꯤꯛꯀꯤ ꯁꯟꯌꯨꯛꯇ ꯁꯥꯇꯥꯥꯔꯗꯤ ꯃꯥ ꯍꯥꯏꯁꯦ ꯂꯧꯕꯁꯦ ꯌꯥꯝ ꯁꯥ ꯉꯝꯗꯕꯅꯤꯅ ꯃꯣꯏꯅ ꯌꯥꯝ ꯂꯧꯗꯦ ꯍꯥꯏꯌꯦꯕ ꯂꯩꯔꯛꯇꯦ ꯍꯥꯏꯕ ꯑꯣꯔꯗꯔꯁꯦ ꯑꯅꯣ ꯍꯧꯖꯤꯛꯀꯤ ꯍꯥꯎ ꯐꯅꯦꯛ ꯄꯤꯔꯤꯗꯨꯗꯤ ꯂꯤ ꯆꯤꯡꯒꯤ ꯐꯅꯦꯛ ꯄꯤꯕꯗꯤ ꯑꯁ ꯈꯣꯏꯃꯥ ꯍꯥꯏꯅꯦ ꯑꯉꯛꯄꯗꯅꯦ ꯉꯝꯃꯤꯉꯩ ꯁꯥꯎ ꯍꯥꯏꯁꯤꯗ ꯂꯩ ꯍꯥꯏꯁꯤꯅꯤ ꯑꯩꯅ ꯑꯩꯅ ꯑꯩ ꯁꯥ ꯍꯩꯕ ꯄꯥꯝꯃꯛ ꯑꯦꯅꯦ ꯍꯥꯏꯕ ꯅꯪꯒꯤꯗꯨꯗꯤꯕ ꯀꯔꯤꯝꯇ ꯁꯥꯕ ꯍꯩꯔꯗꯤ ꯑꯩꯁꯨ ꯈꯜꯂꯝꯃꯤꯅꯤ ꯀꯣꯟ ꯂꯧꯔꯒ ꯅꯪꯒꯤ ꯈꯨꯠꯁꯥꯁꯤꯗꯤ ꯁꯥ ꯌꯩꯅꯤ ꯇꯣꯛ ꯇꯣꯛ ꯇꯣꯛ ꯇꯣꯛ ꯑꯗꯨꯝ ꯁꯥꯔꯒ ꯑꯗꯨꯝ ꯄꯤꯈꯤꯕ ꯂꯩꯩꯅꯦ
ꯅꯦ ꯐ꯭ꯔꯤ ꯇꯥꯏꯝꯗ ꯂꯩꯗꯨꯏ ꯁꯔꯨꯛ ꯁꯥ ꯌꯥꯖꯥꯅꯤ ꯄꯤꯗꯥꯕꯇꯤ ꯍꯣꯏ ꯔꯤꯁꯥꯔꯁ ꯇꯧ ꯇꯧꯅ ꯐꯅꯦꯛ ꯁꯪꯒꯥꯏꯔꯤꯅꯤ ꯀꯩꯅꯣ
ꯑ ꯑꯩꯃꯥ ꯑꯗꯨꯅꯤ ꯌꯦꯡꯉꯨꯗꯕ ꯄꯤꯗꯥꯕꯇꯤ ꯍꯩ ꯍꯥꯏꯌꯦ ꯏꯆꯦꯒ ꯅꯍꯥꯟꯅꯣꯡꯃ ꯏꯆꯦ ꯅꯪ ꯑꯩꯁꯦ ꯊꯥꯖꯗꯕ꯭ꯔꯣ ꯑꯩ ꯏꯁ ꯂꯣꯏ ꯁꯥꯏꯀꯣ ꯑꯩ ꯂꯣꯏ ꯁꯥꯏꯀꯣ ꯈꯨꯗꯩꯒ ꯂꯣꯏ ꯁꯥꯕ ꯍꯩꯖꯥꯅꯤ ꯀ ꯇꯧꯔꯛꯑꯦꯕ ꯌꯥꯝ ꯊꯥꯖꯗꯕ ꯍꯥꯏꯇꯥꯔꯦꯅꯦ ꯑꯗꯣ ꯀꯣꯟ ꯃꯥꯏ ꯂꯩꯔꯒ ꯃꯥꯥꯏ ꯈꯨꯇꯧꯗꯣ ꯁꯥꯕꯗꯨꯗꯤ ꯑꯔꯥꯏꯕꯅꯤ ꯍꯥꯏꯕ ꯂꯪꯗꯤꯅꯦ ꯃꯥ ꯍꯥꯏꯅꯦ ꯐꯤ ꯍꯧꯕꯗꯤ ꯃꯣꯏ ꯑꯗ꯭ꯋꯥꯏꯗ ꯐꯤ ꯍꯧꯕꯗꯤ ꯂꯩꯇꯦ ꯍꯥꯏꯌꯦꯕꯀꯣ ꯊꯧꯕꯥꯜ ꯆꯠꯂ ꯆꯠꯂꯒ ꯍꯧꯋꯦ ꯍꯥꯏꯕ ꯐꯤ ꯍꯧꯕꯒꯤ ꯐꯤꯁꯦ ꯍꯧꯕ
ꯍꯣꯏ ꯃꯥꯒꯤ ꯃꯥꯒꯤ ꯃꯌꯦꯛꯇꯨꯒꯤ ꯃꯇꯨꯡ ꯏꯟ ꯍꯧꯔꯛꯀꯗꯣꯏꯅꯦꯕ ꯍꯥꯞꯇꯣꯏꯕ ꯃꯌꯦꯛꯇꯣ ꯑꯗꯨꯏ ꯃꯇꯨꯡꯏꯟꯅ ꯍꯧꯔꯛꯑꯒ ꯍꯌꯦꯡ ꯂꯪ ꯐꯦꯜꯂꯒ ꯁꯥꯥꯒꯤꯕꯗꯤ ꯂꯥꯏꯑꯦꯕ ꯃꯌꯦꯛ ꯍꯛꯇ꯭ꯔꯗꯤ
ꯃꯥꯅꯦ ꯑꯗꯨꯏꯗꯨꯅ ꯑꯗꯨꯃꯥꯏꯅ ꯇꯧꯋꯦꯌꯦ ꯄꯩꯁꯥꯗꯤ ꯃꯥ ꯍꯥꯏꯅꯦ ꯌꯥꯝ ꯅꯨꯡꯉꯥꯏ ꯂꯨꯒ꯭ꯔꯦꯌꯦ ꯑꯗꯨꯅ ꯃꯥꯗꯤ ꯍꯧꯖꯤꯛꯀꯤ ꯐꯅꯦꯛ ꯑꯗꯨꯗ ꯃꯥ ꯍꯥꯏꯁꯦ ꯂꯨꯄꯥ ꯆꯅꯤ ꯌꯥꯡꯈꯩ ꯆꯅꯤꯌꯥꯡꯈꯩꯗꯤ ꯑꯗꯨꯃꯥꯏꯅ ꯁꯤꯠꯂꯦ ꯇꯣꯛ ꯑꯄꯤ ꯍꯥꯏꯌꯦꯕ ꯑꯗ ꯆꯅꯤꯌꯥꯡ ꯈꯩꯖꯦ ꯐꯅꯦꯛ ꯍꯨꯝꯗ꯭ꯔꯥ ꯃꯔꯤꯐꯨ ꯁꯥꯔꯛꯑꯗꯤ ꯌꯥꯝꯗ꯭ꯔꯣ ꯑꯗꯨꯖꯨ ꯅꯣꯡꯃꯗ ꯐꯅꯦꯛ ꯑꯃꯒꯗꯨꯗꯤ ꯀꯩꯁꯨ ꯅꯠꯇꯦ ꯍꯥꯏꯌꯦ ꯑꯗꯨꯅ ꯃꯥꯅꯦ ꯑꯁ ꯉꯥ ꯆꯦꯠ ꯊꯨꯝꯆꯦꯠ ꯉꯥꯔꯤ ꯉꯥꯇꯥꯏ ꯎꯅꯕꯩꯗꯤ ꯌꯥꯝ ꯊꯤ ꯀꯥꯟꯅ ꯒ꯭ꯔꯥꯖꯥꯠ ꯅꯦꯌꯦ ꯈꯪꯉꯕ ꯑꯗ ꯈꯨꯠ ꯍꯩꯕ ꯁꯨ ꯀꯥꯟꯅꯕ ꯍꯥꯏꯁꯦ
ꯃꯏꯗꯤ ꯀꯣꯟꯗꯣ ꯀꯅꯥꯅ ꯄꯤꯕꯤꯔꯤ ꯖꯥꯠꯅꯣ
ꯀꯣꯟꯗꯤ ꯃꯤ ꯃꯄꯥꯝꯗ ꯃꯥꯏ ꯃꯣꯏ ꯃꯆꯦ ꯑꯣꯏ ꯁꯥꯏꯝꯕꯩ ꯀꯣꯟꯒꯤ ꯀꯣꯟ ꯉꯥꯛꯇꯅꯦ ꯃꯄꯥꯝꯗꯩ ꯄꯣꯔꯛꯏꯅꯦ
ꯀꯣꯟ ꯑꯆꯧꯕꯗꯨꯔꯣ ꯃꯆꯥꯗꯨꯔꯣ
ꯑꯆꯧꯕ ꯅꯠꯇꯤꯌꯦ ꯑꯩꯈꯣꯏꯒꯤ ꯃꯆꯥ ꯀꯩꯅꯣ ꯁꯥꯕꯗꯣ ꯈꯪꯗ꯭ꯔꯣ ꯔꯥꯅꯤ ꯐꯤ ꯁꯥꯕ ꯀꯣꯟꯗꯣ ꯑꯥ ꯔꯥꯅꯤ ꯁꯥꯕꯒꯤ ꯀꯣꯟꯗꯣ ꯑꯗꯨꯃꯥꯏꯅ ꯃꯆꯥꯅꯦꯕ ꯐꯅꯦꯛ ꯃꯆꯥ ꯁꯥꯕꯒꯤꯅꯤ ꯍꯥꯏꯇꯥꯔꯦ ꯃꯔꯥꯛ ꯇꯥꯏꯕꯤꯒꯤꯅꯤ ꯔꯥꯅꯤꯗꯤ ꯃꯔꯛ ꯇꯥꯏꯗꯅ
ꯎꯝ ꯑꯁ ꯌꯥꯅꯤ ꯑꯗꯨ ꯌꯥꯏꯅꯦ ꯑꯗꯨꯒꯤꯗꯣ ꯃꯥꯏꯗꯣ ꯇꯧꯕ ꯌꯥꯏꯅꯦ ꯀꯣꯟ ꯃꯆꯥꯒꯤꯗꯣ
ꯁꯒꯣꯏꯁꯤꯗ ꯑꯃꯛ ꯈꯤꯜꯂꯒ ꯇꯣꯛ ꯇꯣꯛ ꯇꯣꯛ ꯇꯣꯛ ꯁꯥꯔꯁꯔꯦ ꯍꯥꯏꯅ
ꯑꯥ ꯀꯩꯅꯣ ꯇꯧꯕ ꯑꯗꯨ ꯀꯥꯏ ꯌꯣꯟꯖꯥꯠꯅꯣ
ꯌꯣꯜꯂꯝꯒꯅꯤ ꯑꯗꯣ ꯑꯈꯣꯏꯅ ꯃꯗꯨꯗꯤ ꯌꯣꯟꯕ ꯍꯥꯏꯁꯦ ꯐ꯭ꯔꯦꯝ ꯑꯣꯏꯅ ꯌꯣꯜ ꯀꯣꯟ ꯑꯣꯏꯅ ꯁꯥꯔꯒ ꯌꯣꯜꯂꯝꯗꯣꯏꯔꯥ ꯅꯠꯇ꯭ꯔꯒ ꯆꯟꯗꯣꯏꯔꯗꯤ ꯈꯪꯗꯦ ꯑꯗꯨꯗꯤ
ꯑ ꯆꯟꯗꯣꯏꯗꯣꯏꯗꯤ ꯃꯥꯜꯂꯦ ꯑꯗꯨ ꯄꯨꯔꯛꯄꯗꯤ ꯌꯥꯔꯔꯣꯏꯌꯦ
ꯄꯣꯔꯛꯄ ꯁꯤꯗꯣꯛ ꯑ ꯄꯨꯣꯔꯛꯇꯣꯏꯅꯦ
ꯍꯣꯏ
ꯗꯨ ꯑ ꯄꯨꯔꯛꯑꯒ ꯃꯣꯏꯅ ꯑꯃꯨꯛ ꯄꯥꯡꯈꯠꯄꯤ ꯈꯣꯠꯄꯤ ꯇꯧꯗꯣꯏꯅꯦꯕ ꯑꯃꯥꯏ ꯇꯧꯔꯒ ꯇꯧꯕ ꯉꯥꯛꯇ ꯑꯣꯏꯔ ꯃꯥꯜꯂꯦ ꯍꯥꯏꯗꯤ ꯀꯃꯥꯏꯅ ꯀꯣꯟꯅꯣ ꯌꯥꯏꯌꯦ ꯌꯥꯏ ꯑꯩ ꯑꯩꯗꯤ ꯈꯟ ꯈꯜꯂꯤꯅꯦ ꯃꯉꯣꯟꯗ ꯍꯥꯏꯔꯁꯤꯔꯅ
ꯑꯥ ꯂꯨꯄꯥ ꯆꯥꯝ ꯆꯅꯤꯗ ꯀꯥꯟꯅꯔꯁꯨ ꯑꯥꯎ
ꯇꯧꯔꯨꯒꯦ ꯑꯩꯃꯨꯛ ꯇꯧꯔꯛꯀꯦ ꯑ ꯑ